ꯍꯜꯂ
ꯍꯜꯂꯣ ꯍꯧꯒꯠꯂꯔꯕ꯭ꯔꯣ ꯇꯥꯏꯌꯦ ꯇꯥꯏ
ꯒꯠꯄꯗꯤ ꯑꯣꯏꯗꯗꯤꯁꯤꯁꯤꯞ ꯄꯤ
ꯑꯣ ꯋꯥꯔꯃꯨꯅꯤꯒꯣ
ꯈꯔ ꯋꯥꯔ ꯅꯗꯤ
ꯑꯩꯗꯤ ꯋꯥꯗꯦ
ꯋꯥꯗꯦ
ꯑꯩꯈꯣꯏꯗꯤ ꯄꯨꯡ ꯃꯉꯥ ꯃꯉꯥ ꯑꯗꯨꯋꯥꯏꯗ ꯍꯧꯒꯠꯂꯦ ꯑꯗꯣ ꯑꯗꯨ ꯃꯇꯝꯗ ꯍꯧꯒꯠꯇ꯭ꯔ ꯗꯦ ꯁꯤꯗ ꯏꯁꯄꯤꯀꯔ ꯑꯃ ꯂꯩꯕ
ꯑꯣ
ꯏꯁꯄꯤꯀꯔ ꯈꯣꯡꯅꯔꯗꯤ ꯇꯨꯝꯃꯒ ꯉꯝꯗꯦ
ꯑꯣ
ꯉꯔꯥꯡꯁꯨ ꯋꯥꯔꯜ ꯀꯞ ꯍꯦꯟꯒꯦ ꯇꯧꯕ ꯑꯗꯨ ꯍꯌꯦꯡ ꯑꯃꯨꯛꯀ ꯍꯧꯀꯠꯄ ꯊꯦꯡꯒꯅꯤꯅ ꯈꯜꯂꯒ ꯑꯗꯨꯝ ꯇꯨꯝꯈ꯭ꯔꯦ
ꯑ
ꯅꯣꯏꯗꯤ ꯋꯥꯔꯀꯞ ꯌꯦꯡꯕ꯭ꯔꯣ
ꯉꯅꯥ ꯌꯨ ꯇ ꯈꯔ ꯌꯦ ꯑꯁ ꯌꯦ ꯀ
ꯁ ꯀꯅꯥꯅ ꯌꯦꯡꯕ ꯉꯝꯒꯔꯣ ꯄꯨꯡ ꯕꯥꯔꯣ ꯃꯇꯨꯡꯅꯦ ꯍꯌꯦꯡ
ꯔꯣ ꯍ ꯔꯣ ꯃꯦ ꯐꯔꯣ ꯃꯁ ꯈꯥꯏꯗꯀꯣ ꯁꯄ ꯂ ꯀꯥꯩꯅ ꯁ
ꯎꯝ
ꯅꯪꯗꯤ ꯀꯅꯥꯅ ꯁꯞꯄꯣꯔꯠ ꯇꯧꯕ꯭ꯔꯣ
ꯑꯩꯁꯨ ꯉꯔꯥꯡꯗꯤ ꯏꯁꯄꯦꯟꯗ ꯁꯞꯄꯣꯔꯠ ꯇꯧꯕꯅꯦ ꯑꯗꯨ ꯌꯦꯡꯕꯗꯤ ꯅꯪ ꯅꯪ ꯉꯝꯗ꯭ꯔꯦ ꯑꯩꯈꯣꯏ ꯍꯅꯕꯤꯈꯣꯏꯁꯨ ꯀꯩꯗꯧꯉꯩ ꯈꯣꯟꯆꯠ ꯀꯔꯥꯏꯅ ꯏꯁꯄꯣꯠ ꯂꯣꯏꯕ ꯅꯪ ꯍꯥꯜꯂꯅꯤ
ꯀꯔꯤ ꯍꯥꯕ
ꯑꯩꯈꯣꯏ ꯍꯅꯨꯕꯤ ꯈꯣꯏꯁꯦ
ꯑ
ꯀꯩꯗꯧꯉꯩ ꯈꯨꯟ ꯆꯠꯈ꯭ꯔꯒꯦꯔꯅ ꯈꯟꯕꯗ ꯑꯁꯤꯗ ꯆꯠꯍꯟꯅꯤꯡꯕꯅ ꯂꯣꯏꯔꯦ
ꯑꯥꯎ
ꯃꯣꯏ ꯂꯩꯕ ꯌꯦꯡꯕ ꯌꯥꯗꯦꯕ
ꯑꯣ ꯆꯃꯦ ꯆꯃꯦ ꯆꯃꯦ
ꯍꯣꯏ ꯍꯅꯨꯃꯤ ꯑꯩꯈꯣꯏꯗꯤ ꯏꯁꯃꯥꯒꯨꯝꯕꯗꯤ ꯌꯦꯡꯅꯤꯡꯕ
ꯐꯁꯦ ꯔ ꯍ ꯉ ꯑꯗꯣ
ꯀꯕꯤ ꯌꯥꯎꯕꯩ ꯗꯔ ꯇꯥꯒ ꯑꯩꯗꯤ ꯅꯨꯡꯗꯥꯡꯗ ꯐꯤ ꯐꯤ ꯀꯥ ꯁꯥꯔꯝꯂꯒ ꯑꯗꯨꯝ ꯍꯣꯏ ꯐꯤ ꯈꯔ ꯁꯥꯔꯝꯂꯒ ꯑꯗꯨꯝ ꯍꯦꯛ ꯍꯦꯛꯇ ꯇꯨꯝꯕ
ꯑ ꯅꯪ ꯐꯤ ꯁꯥꯕ꯭ꯔꯣ
ꯍꯩꯔꯝꯔꯣꯏꯀꯣ ꯍꯣꯏ ꯁꯥꯏꯌꯦ
ꯑ ꯆꯗꯔꯤꯌꯦ ꯑꯁ ꯊꯣꯡꯕꯣ ꯌꯥꯝ ꯉꯥꯟ ꯂꯩꯦꯀꯣ
ꯑꯩꯈꯣꯏꯗꯤꯀꯣ ꯑꯩꯈꯣꯏ ꯍꯥꯅꯨꯕꯤ ꯈꯣꯏꯗꯤ ꯄꯨꯡ ꯇꯔꯦꯠ ꯇ ꯆꯥꯛ ꯆꯥꯏꯌꯦ ꯑꯗꯨꯒꯤ ꯉꯪ ꯉꯟꯅ ꯊꯣꯡꯗꯗꯤ ꯌꯥꯗꯦꯕ
ꯑꯣ
ꯑꯩꯈꯣꯏ ꯐꯥꯎ
ꯅꯪꯗꯤ ꯂꯥꯝꯗꯤ ꯂꯥꯝꯕ꯭ꯔꯣ
ꯂꯥꯝꯗꯦꯗ ꯑꯩꯈꯣꯏꯗꯤ ꯄꯨꯡ ꯅꯥꯏꯟꯗ ꯑꯗꯨꯝ ꯁ꯭ꯀꯨꯜ ꯀꯥꯔꯤꯉꯩꯗꯗꯤ ꯄꯨꯡ ꯑꯩꯠ ꯊꯥꯔ ꯇꯤ ꯑꯗꯨꯝ ꯆꯥꯏꯌꯦ ꯃꯣꯏꯁꯦ ꯍꯥꯟꯅ ꯄꯤꯖꯊꯣꯛꯄ ꯃꯣꯏꯗꯤ ꯄꯨꯡ ꯇꯔꯦꯠꯇ ꯆꯥꯗꯗꯤ ꯌꯥꯗꯕ
ꯎꯝ ꯎꯝ ꯑꯍꯥꯟꯕ ꯁꯤꯂꯥꯛꯄꯅꯤ ꯂꯩ
ꯎꯝ ꯑꯗꯨꯒꯤ ꯃꯣꯏ ꯂꯩꯕꯒꯤ ꯉꯟ ꯉꯟꯅ ꯊꯣꯡꯗ꯭ꯔꯗꯤ ꯌꯥꯗꯦ ꯆꯥꯛꯇꯣ
ꯑ ꯑꯦꯟꯖꯥꯡ ꯅꯥꯄꯤ ꯆꯥꯕꯥ ꯆꯠꯁꯦ ꯍꯥꯏ
ꯃꯣꯏ ꯍꯟꯗꯛꯁꯦ ꯅꯥꯔꯒ ꯂꯥꯛꯄꯅꯦꯕ ꯑꯗꯨꯒꯤ
ꯑꯣ ꯅꯨꯡꯉꯥꯏ ꯇꯦꯇꯦ ꯑꯍꯟꯒꯤ ꯂꯩꯅꯥꯔꯣ
ꯅꯠꯇꯦ ꯃꯜꯂꯔꯦ ꯗꯥꯏꯐꯣꯠꯀꯨꯝꯕ ꯗꯤꯦꯡꯒꯤꯒꯨꯝꯅꯦ
ꯑꯥ ꯑ ꯑꯥ
ꯀꯅꯥꯔꯅꯦ ꯀꯣꯜ ꯇꯧꯔꯅꯤ
ꯑꯁ
ꯎꯝ ꯅꯪꯗꯤ ꯂꯣꯏꯈ꯭ꯔꯦ
ꯑꯩꯒꯤꯗꯤ ꯂꯣꯏꯈꯔꯦ
ꯌꯥꯝ ꯅꯨꯡꯉꯥꯏꯅꯦ ꯑꯩ ꯑꯩꯗꯤ ꯃꯤ ꯑꯦꯠ ꯀꯨꯝꯕ ꯂꯩꯔꯤ ꯅꯥꯏꯟꯒꯨꯝꯕ
ꯑꯗꯨꯝ ꯇꯧꯔꯛꯑꯣ ꯅꯪ ꯉꯁꯤ ꯂꯩꯔꯗꯤ ꯀꯥꯏꯗꯦ
ꯑꯩꯁꯨ ꯅꯪꯗꯤꯅꯦ ꯑꯗꯨꯒꯤ ꯉꯍꯥꯛ ꯉꯥꯏꯍꯥꯛ ꯉꯥꯏꯍꯥꯛ ꯕꯦꯛ ꯇꯧꯕꯥꯗ ꯐꯣꯟ ꯁꯥꯟꯅꯕ ꯑꯗꯨ ꯈꯛꯇꯅꯤ
ꯍꯣꯏ
ꯍꯥꯟꯅꯗꯤ ꯕ꯭ꯔꯦꯛ ꯃꯇꯝꯗꯗꯤ ꯌꯨꯇꯨꯕ ꯌꯦꯡꯉꯦꯕ ꯍꯧꯖꯤꯛ ꯌꯨꯇ ꯌꯨꯇꯨꯞꯁꯨ ꯌꯦꯡꯕ ꯅꯪ ꯇ꯭ꯔꯦ
ꯈꯪꯉꯦ ꯈꯪꯉꯦ ꯈꯪꯉꯦ ꯑꯩ
ꯕ꯭ꯔꯦꯛ ꯃꯇꯝꯗꯣ ꯑꯣꯟꯅꯔꯦꯕ
ꯑꯗꯣ ꯉꯁꯤꯗꯤ ꯀꯂ꯭ꯥꯁ ꯀꯌꯥ ꯆꯠꯀꯦ ꯍꯥꯏꯕ꯭ꯔꯣ
ꯀꯗꯥꯏꯁꯨ ꯆꯠꯂꯣꯏ ꯑꯗꯨꯝ ꯌꯨꯝꯗ ꯑꯩ ꯐꯤ ꯂꯣꯏꯅꯉꯥꯏ ꯋꯥꯠꯂꯤꯕ ꯃꯤꯒꯤ ꯑꯣꯗꯔꯅꯦꯕꯀꯣ ꯑꯗꯨ ꯁꯥꯕ ꯂꯣꯏꯅꯉꯥꯏ ꯍꯣꯠꯅꯔꯤ
ꯅꯪ ꯐꯤ ꯁꯥꯕ ꯌꯥꯝ ꯍꯩꯔꯝꯕ ꯃꯥꯂꯦꯅꯦ
ꯑꯩꯗꯤꯗ ꯌꯥꯝ
ꯅꯪ ꯆꯍꯤ ꯀꯌꯥꯗꯒꯤ ꯐꯤ ꯁꯥꯕ ꯍꯧꯔꯦ
ꯑꯩꯈꯣꯏꯗꯤ ꯑꯩꯗꯤ ꯆꯍꯤ ꯀ꯭ꯂꯥꯁ ꯁꯤꯛꯁ ꯀꯥꯔꯤꯉꯩꯗꯒꯤ ꯑꯗꯨꯝ ꯍꯩꯈ꯭ꯔꯦ
ꯑꯁ ꯗꯨꯗꯤ ꯉꯟꯅ ꯍꯩꯅꯦ
ꯀ꯭ꯂꯥꯁ ꯁꯤꯛꯁ ꯀꯥꯔ ꯀ꯭ꯂꯥꯁ ꯇꯦꯟ ꯇꯦꯟꯗꯒꯤ ꯑꯃꯨꯛ ꯁꯥꯗꯔꯦ ꯏꯂꯚꯦꯟ ꯇ꯭ꯨꯋꯦꯜꯚ ꯏꯂꯚꯦꯟ ꯇ꯭ꯋꯦꯜꯚ ꯂꯣꯏꯔꯒ ꯇ꯭ꯔꯦꯟꯅꯤꯡ ꯆꯠꯂꯒ ꯍꯜꯂꯛꯂꯒ ꯑꯃꯨꯛ ꯁꯥꯕ ꯇꯝꯕꯗꯤ ꯑꯉꯥꯡ ꯑꯣꯏꯔꯤꯉꯩꯗ ꯑꯗꯨꯝ ꯇꯝꯕ ꯍꯧꯈ꯭ꯔꯦꯕ
ꯌꯥꯝ ꯉꯟꯅ ꯍꯩꯌꯦꯀꯣ
ꯎꯝ ꯏꯃꯥꯅ ꯁꯥꯕꯗ ꯌꯦꯡꯕꯗ ꯑꯗꯨꯝ ꯁꯥ ꯁꯥꯔꯒ ꯍꯨꯖꯤꯛ ꯏꯆꯥ ꯅꯨꯨꯄꯤꯗꯨꯁꯨꯅꯦ ꯐꯤ ꯍꯧꯒꯦ ꯐꯤ ꯍꯧꯕꯤ ꯐꯤ ꯇꯥꯕꯤꯈ꯭ꯔꯣ ꯑꯗꯨꯝ ꯍꯥꯏ ꯑꯩꯈꯣꯏꯗꯤ ꯑꯦ ꯑꯩꯈꯣꯏ ꯅꯥ ꯗꯨꯒ ꯑꯩꯈꯣꯏꯗꯤ ꯑꯉꯥꯡ ꯑꯣꯏꯔꯤꯉꯩꯗ ꯍꯦꯛ ꯍꯦꯛ ꯇꯥꯟꯕꯤꯍꯜꯂꯦꯕ ꯃꯆꯥ ꯑꯣꯏꯅ ꯍꯧꯔꯒꯀꯣ ꯇꯝꯕꯤꯕ ꯃꯌꯦꯛꯁꯤꯡꯁꯨ
ꯅꯣꯏ ꯏꯆꯟ ꯅꯨꯨꯄꯤꯗꯣ ꯆꯍꯤ ꯀꯌꯥꯃꯨꯛ ꯐꯥꯔꯒꯦ ꯌꯧꯔꯒꯦꯕ
ꯂꯣ ꯀꯨꯝꯁꯤ ꯏꯂꯚꯦꯟ ꯏꯂꯚꯦꯟ ꯇ꯭ꯋꯦꯜꯐ ꯌꯧꯔꯝꯅꯤ
ꯑꯣ
ꯇꯨ ꯊꯥꯎꯖꯟ ꯐꯣꯔꯇꯤꯟꯗ ꯌꯨꯝ ꯄꯥꯟꯕꯅꯦ
ꯑꯣ ꯅꯪꯂꯣ
ꯍꯣꯏ
ꯑꯣ ꯑꯗꯨꯗꯤ
ꯇꯨ ꯊꯥꯎꯖꯟ ꯐꯣꯔꯇꯤꯟꯗꯤ ꯑꯁ ꯑꯩꯈꯣꯏꯒꯤꯗꯤ ꯌꯥꯝ ꯉꯜꯂꯤꯅꯦ
ꯑꯉꯥꯡ ꯑꯣꯏꯔꯝꯒꯅꯤ ꯍꯧꯖꯤꯛꯁꯨ ꯌꯥꯝ ꯑꯉꯥꯡ ꯑꯣꯏꯔꯤꯗꯨꯗꯤ ꯅꯣꯏ
ꯎꯝ ꯌꯥꯝ ꯑꯉꯥꯡ ꯑꯣꯏꯔꯤ
ꯑꯩꯈꯣꯏꯁꯨ ꯆꯍꯤ ꯇ꯭ꯋꯦꯟꯇꯤ ꯁꯚꯦꯟ ꯇ꯭ꯋꯦꯟꯇꯤ ꯑꯩꯠꯇ ꯀꯨꯝ ꯌꯨꯝ ꯄꯥꯝꯅꯤꯗ ꯇ꯭ꯔꯦꯟꯅꯤꯡ ꯂꯣꯏꯗꯅ ꯆꯦꯟꯕꯤꯈ꯭ꯔꯦ
ꯌꯨꯝꯗꯣ ꯌꯨꯝ ꯊꯣꯂꯛꯄꯀꯥꯟꯗ ꯆꯦꯟꯕꯤꯈ꯭ꯔꯦ ꯇ꯭ꯔꯦꯟꯅꯤꯡ ꯂꯣꯏꯗ꯭ꯔꯤꯉꯩꯗ
ꯎꯝ ꯅꯨꯡꯁꯤꯕꯅ ꯍꯦꯟꯃꯟꯕꯅꯤꯅ ꯍꯥ
ꯑꯩꯅ ꯆꯦꯟꯈꯤꯔꯣꯏꯁꯦ ꯊꯕꯛꯁꯨ ꯇꯧꯈꯤꯁꯦ ꯍꯥꯏꯕ ꯑꯗꯨ ꯃꯥꯅ ꯌꯥꯗꯕ ꯍꯧꯖꯤꯛꯇꯤ ꯇꯣꯂꯣꯞ ꯆꯥꯗꯦ ꯄꯩꯁꯥ ꯊꯣꯛꯇꯦ ꯍꯥꯏꯅ ꯁꯥꯎꯔꯦ
ꯑꯃꯅ ꯅꯨꯡꯁꯤꯃꯟꯕꯒꯤ ꯅꯪꯕꯨ ꯄꯥꯝ ꯊꯥꯗꯣꯛꯄ ꯉꯝꯗꯕꯒꯤ ꯄꯥꯈꯠꯄꯒꯤ ꯑꯣꯏꯔꯝꯒꯅꯦ
ꯄꯛ ꯍꯥꯟꯅꯗꯤ ꯄꯥꯈꯠꯂꯝꯕ ꯍꯧꯖꯤꯛꯇꯤ ꯇꯥꯟꯊꯣꯛꯄ ꯍꯧꯔꯦꯅꯦꯍꯦ ꯅꯣꯏ ꯅꯨꯄꯥꯒꯤ ꯋꯥꯈꯟꯁꯦ
ꯄꯩꯁꯥ ꯊꯣꯛꯇ꯭ꯔꯦ ꯆꯠꯈ꯭ꯔꯣ ꯍꯥꯏꯌꯦ ꯎꯝ ꯑꯩꯅ ꯆꯠ ꯑꯩꯅ ꯆꯠꯂꯗꯤ ꯅꯪ ꯅꯨꯡꯉꯥꯏꯔꯅꯤ ꯍꯥꯏꯕ
ꯑꯣ ꯇꯥꯟꯊꯣꯛꯄ ꯑꯣꯏꯔꯝꯃꯣꯏ ꯇꯥꯟꯊꯣꯛ ꯄ ꯑꯣꯏꯔꯝꯃꯣꯏꯌꯦ
ꯑꯩꯈꯣꯏ ꯃꯔꯤꯡ ꯈꯣꯏꯗꯤ ꯑꯉꯥꯡ ꯃꯆꯥ ꯑꯃ ꯂꯩꯔꯗꯤ ꯈꯥꯏꯅꯕꯗ ꯂꯥꯛ ꯇꯔꯥꯅꯦꯕ ꯑꯅꯤ ꯂꯩꯔꯗꯤ ꯂꯥꯛ ꯀꯨꯟꯅꯦꯕ
ꯍꯣꯏ
ꯑꯅꯤ ꯁꯨꯍꯟꯒꯦ ꯇꯧꯕ ꯑꯅꯤ ꯁꯨꯕ ꯉꯝꯗ꯭ꯔꯦꯅꯦ ꯂꯥꯛ ꯀꯨꯟ ꯐꯪꯅꯉꯥꯏ
ꯑꯃ ꯑꯃ ꯑꯃꯈꯛ ꯇꯔꯣ
ꯍꯣꯏ ꯑꯃꯈꯛꯇꯅꯦ ꯑꯃꯁꯨ ꯂꯩꯔꯝꯃꯦꯕꯀꯣ ꯅꯨꯄꯥꯅꯦꯕ ꯀꯣꯔꯣꯅꯥ ꯃꯇꯝꯗ ꯂꯩꯈꯤꯗ꯭ꯔꯦꯕ
ꯑꯣ ꯌꯥꯝ ꯅꯨꯡꯉꯥꯏꯇꯦꯀꯣ
ꯎꯝ ꯒꯦꯞ ꯌꯥꯝ ꯀꯥꯟꯅꯕ ꯑꯩꯗꯣ ꯃꯆꯥ ꯄꯣꯛꯄꯗꯨ ꯌꯥꯝ ꯀꯥꯟꯕ ꯑꯗꯨꯗꯒꯤ ꯑꯗꯨꯝ ꯇꯣꯛꯈ꯭ꯔꯦ ꯃꯥꯁꯨ ꯑꯇꯣꯞꯄ ꯅꯨ
ꯑꯣ ꯄꯣꯛꯄꯕꯨ ꯌꯥꯔꯤ ꯍꯥꯏꯗꯤ ꯑꯗꯨꯝ ꯄꯣꯛꯊꯣꯛꯎ ꯀꯩꯅꯣ
ꯄꯣꯛꯅꯤꯡꯗ꯭ꯔꯦ
ꯀꯩꯒꯤ
ꯅꯨꯄꯥꯅ ꯅꯨꯡꯁꯤꯗ꯭ꯔꯗꯤ ꯀꯔꯝꯍꯥꯏꯅ ꯄꯣꯛꯀꯦꯔꯣ ꯑꯉꯥꯡ
ꯅꯨꯡꯁꯤꯔꯛꯀꯅꯤꯗ ꯀꯣꯟꯅ ꯅꯨꯄꯥꯗꯤ ꯀꯣꯟꯅ ꯅꯨꯡꯁꯤꯔꯛꯄꯅꯤ ꯃꯄꯥ ꯃꯆꯥꯁꯤꯡ ꯆꯥꯎꯔ ꯅ ꯀꯔꯗ
ꯑꯩ ꯅꯨꯄꯥ ꯅꯨꯡꯁꯤꯕꯁꯦ ꯑꯁꯨꯃꯥꯏꯅ ꯇꯧꯕ ꯑꯩꯕꯨꯁꯨ ꯈꯥꯏꯅꯔꯣꯏ ꯑꯃꯁꯨ ꯂꯧꯒꯦ ꯄꯨꯟꯅ ꯂꯩꯃꯤꯟꯅꯧꯌꯦ ꯑꯗꯨꯗꯤ ꯀꯗꯥꯏꯗ ꯀꯗꯥꯏ ꯌꯥꯒꯦꯔꯥ ꯁꯨꯌꯥ ꯌꯥꯗꯦ ꯍꯥꯏꯅꯕ ꯂꯧꯒꯦꯗꯤ ꯇꯣꯉꯥꯟ ꯇꯣꯉꯥꯟꯅ ꯂꯩꯌꯣ ꯍꯥꯏꯕꯅꯦ
ꯍꯧꯖꯤꯛꯃꯛꯀꯤ ꯍꯧꯖꯤꯛꯇ ꯑꯗꯨꯝ ꯄꯨꯟꯅ ꯂꯩꯅ
ꯍꯧꯖꯤꯛꯁꯨ ꯄꯨꯟꯅ ꯂꯩꯌꯦ ꯑꯗꯨꯁꯨ ꯆꯍꯤ ꯑꯃꯗ ꯑꯃꯔꯈꯛꯇ ꯎꯅꯕ ꯈ꯭ꯔꯤꯁꯃꯥꯁ ꯃꯇꯝꯈꯛꯇ
ꯑꯣ ꯃꯥꯗꯤ ꯌꯨꯝꯗ ꯂꯩꯇꯦ
ꯂꯩꯇꯦ ꯍꯣꯏ
ꯊꯕꯛ ꯀ ꯆꯠꯄ꯭ꯔꯣ ꯃꯥꯗꯤ
ꯃꯥꯅ ꯈꯨꯟꯗ ꯂꯩꯕ ꯑꯩꯅ ꯇꯝꯗ ꯂꯩꯕ
ꯑꯣ ꯀꯔꯤꯒꯤ ꯁꯨꯃꯥꯏꯅ ꯂꯩꯕ꯭ꯔꯣ
ꯃꯥ ꯑꯇꯣꯞꯄ ꯅꯨꯄꯤ ꯄꯥꯝꯕꯒꯤꯅꯤꯅꯦ
ꯎꯝ
ꯑꯩꯅ ꯂꯧꯒꯦ ꯍꯥꯏꯗꯤ ꯂꯧꯈ꯭ꯔꯣ ꯀꯔꯤꯁꯨ ꯀꯥꯏꯗꯦ ꯂꯥꯛ ꯂꯥꯛ ꯇꯔꯥ ꯄꯤꯔꯝꯈ꯭ꯔꯣ ꯍꯥꯏꯕꯅꯤ
ꯑꯝ
ꯌꯨꯝꯐꯝꯁꯨ ꯑꯩꯒꯤ ꯃꯤꯟ ꯗ ꯂꯩꯌꯦꯕ ꯑꯗꯨ ꯃꯥꯒꯤ ꯃꯥꯒꯤ ꯃꯃꯤꯟ ꯑꯦ ꯃꯥꯒꯤ ꯑꯃꯁꯨ ꯂꯩꯈ꯭ꯔꯦꯕ ꯍꯀꯨꯝ ꯑꯟꯑꯣꯗꯤꯕꯜ
ꯑꯣ
ꯃꯥꯥꯏ ꯋꯥꯈꯜꯅꯤꯡꯗꯤ ꯅꯨꯄꯤ ꯑꯇꯣꯝꯕꯤ ꯂꯧꯒꯅꯤ ꯍꯥꯏꯕꯒꯤꯔ ꯑꯃꯁꯨ ꯂꯩꯔꯒ ꯊꯝꯈ꯭ꯔꯦꯕ ꯃꯐꯝꯕꯨꯗꯤ ꯂꯥꯞꯅꯩꯌꯦ ꯑꯟꯑꯣꯗꯤꯕꯜ
ꯑꯣ
ꯑꯩꯅ ꯅꯨꯄꯤ ꯑꯇꯣꯝꯕꯤ ꯂꯧꯅꯤꯡꯉꯗꯤ ꯑꯩ ꯑꯩ ꯑꯩꯒ ꯅꯛꯅ ꯂꯩꯒꯅꯨ ꯑꯇꯣꯞꯄꯗ ꯂꯥꯞ ꯊꯥꯝꯅ ꯂꯩꯔ ꯂꯩꯔꯒ ꯊꯝꯕꯣ ꯍꯥꯏꯕꯅꯤ
ꯑꯥ ꯑꯗꯣ ꯅꯕꯥꯅꯤ ꯈꯨꯟꯗꯤ ꯃꯥꯟꯅꯕ꯭ꯔꯣ
ꯃꯥꯟꯅꯗꯦ
ꯑꯣ
ꯇꯣꯉꯥꯟ ꯇꯣꯉꯥꯟꯅꯦ ꯂꯥꯞꯅꯈ꯭ꯔꯖꯥꯠꯅꯤ
ꯑꯣ ꯖꯥꯠꯁꯨ ꯖꯥꯠ ꯖꯥꯠꯇꯤ ꯃꯥꯟꯅꯔꯝꯒꯅꯤꯗ
ꯖꯥꯠ ꯃꯥꯟꯅꯔꯁꯨ ꯂꯣꯟꯁꯨ ꯈꯔ ꯈꯔꯗꯤ ꯃꯥꯟꯅꯗꯦ
ꯒ꯭ꯥꯟ ꯌꯑꯗꯨꯝ ꯇꯥꯅꯕꯩ ꯅꯠꯇ꯭ꯔꯣ
ꯅ ꯅꯨꯄꯤ ꯊꯤꯗ꯭ꯔꯤꯀꯣ
ꯎꯝ
ꯎꯝ ꯐꯖꯅ ꯈꯜꯂꯒꯤ ꯊꯤ ꯊꯤꯌꯣ ꯍꯧꯖꯤꯛꯀꯤ ꯃꯇꯝꯁꯤ ꯌꯥꯝ ꯂꯨꯈ꯭ꯔꯦ
ꯆꯨꯝꯃꯦ ꯆꯨꯝꯃꯦ ꯌꯥꯝ ꯂꯨꯋꯦ ꯃꯇꯝꯁꯦ ꯑꯐꯕ ꯃꯥꯟꯕ ꯑꯐꯕꯗꯤ ꯅꯠꯇꯕ ꯌꯥꯝ ꯃꯥꯟꯕ ꯂꯩꯕ ꯈꯀꯣ ꯀ ꯃꯥ ꯃꯥꯒꯤ ꯀꯥꯅꯕ ꯈꯛꯇ ꯊꯤꯕ ꯅꯨꯄꯤꯁꯨ ꯂꯩꯔꯦ ꯅꯨꯄꯥꯁꯨ ꯂꯩꯔꯦ
ꯑꯗꯨ ꯑꯩ ꯑꯩꯒꯨꯝꯕ ꯋꯥꯈꯜ ꯑꯣꯏꯔꯗꯤ ꯂꯣꯏꯅ ꯅꯨꯡꯉꯥꯏꯅꯤꯗ ꯑꯩꯁꯨ ꯅꯨꯡꯁꯤꯕ ꯅꯠꯇꯦꯕ ꯃꯥꯕꯨ ꯃꯥ ꯑꯗꯨ ꯈꯟꯕ ꯉꯝꯗꯕ ꯋꯥꯈ ꯌꯥꯝ ꯄꯤꯄ ꯃꯥꯅ ꯅꯨꯡꯁꯤꯔ ꯂꯧꯔꯒ ꯑꯧ ꯍꯧꯖꯤꯛꯇꯤ ꯅꯨꯡꯁꯤꯗ꯭ꯔꯦ ꯍꯥꯏ ꯅꯪ ꯋꯥꯈꯜ ꯄꯤꯛꯄ ꯇꯧꯅꯨ ꯍꯥꯏꯕ ꯑꯩꯅ
ꯆꯨꯝꯃꯦ ꯆꯨꯝꯃꯦ ꯆꯨꯝꯃꯦ
ꯅꯨꯄꯤꯈꯣꯏꯗꯤ ꯑꯗꯨꯝ ꯅꯨꯡꯁꯤ ꯅꯨꯡꯁꯤꯕꯅꯦꯕ ꯄꯩꯁꯥꯕꯨ ꯄꯤꯔꯗꯤꯀꯣ ꯅꯨꯄꯥꯅ ꯀꯌꯥꯃꯨꯛ ꯐꯠꯇ꯭ꯔꯁꯨ ꯅꯨꯡꯁꯤꯌꯦꯕ ꯑꯗꯨꯝ ꯅꯨꯄꯥꯅ ꯄꯩꯁꯥ ꯄꯤꯗ꯭ꯔꯗꯤ ꯅꯨꯄꯤꯕꯨ ꯅꯨꯡꯁꯤꯌꯦ ꯍꯥꯏꯅ ꯍꯥꯏ ꯌꯥꯗ꯭ꯔꯦ
ꯎꯝ ꯆꯨꯝꯃꯦ ꯆꯨꯝꯃꯦ ꯅꯪ ꯅꯪ ꯍꯥꯏꯕꯗꯨ ꯅꯨꯄꯤꯔꯣ ꯅꯨꯄꯥꯔꯣ
ꯅꯨꯄꯤꯅꯦ
ꯌꯥꯝ ꯐꯩꯑꯅꯦ ꯅꯪꯗꯤ
ꯅꯨꯄꯤ ꯑꯣꯏꯕ ꯑꯩꯅ ꯀ꯭ꯂꯥꯁ ꯇꯨꯋꯦꯜꯐ ꯂꯣꯏ ꯂꯣꯏꯔꯗꯤ ꯃꯥꯁꯦ ꯑꯦꯔ ꯍꯣꯁꯇꯦꯁꯔ ꯀꯗꯥꯏꯗꯔ ꯊꯥꯈ꯭ꯔꯒꯦ ꯍꯥꯏꯕꯅꯤ
ꯑꯣ
ꯇ꯭ꯔꯦꯅꯤꯡ ꯇꯧꯕꯗꯤ ꯑꯩ ꯉꯝꯂꯔꯣꯏꯕ
ꯎꯝ ꯌꯥꯝ ꯍꯥꯏꯌꯦ ꯑꯗꯨꯁꯨꯦ
ꯍꯧꯖꯤꯛꯁꯨ ꯑꯗꯨꯝ ꯄꯩꯁꯥ ꯆꯪꯉꯦꯕ ꯐꯤ ꯁꯥꯕ ꯈꯛꯅꯗꯤ ꯉꯝꯔꯪꯏꯕ ꯑꯩꯁꯨ
ꯍꯧꯖꯤꯛ ꯀꯥꯁ ꯀꯃꯥꯏꯅ ꯇꯝꯃꯤ
ꯁꯤꯁ ꯁꯤꯁ ꯀꯥꯔꯅꯤ ꯁꯕꯦꯡ ꯀꯥꯕꯝ ꯊꯣꯛꯄꯅꯦꯕ ꯑꯩꯅ ꯀ꯭ꯂꯥꯁ ꯋꯥꯟ ꯀꯟꯇꯤꯅ꯭ꯌꯨ ꯇꯧꯕ ꯎ ꯃꯐꯝ ꯁ꯭ꯀꯨꯜ ꯍꯣꯡꯕꯒꯤꯀꯣ ꯍꯥꯟꯅꯗ ꯗꯤ ꯆꯤꯡꯗ ꯀꯥꯔꯒ ꯑꯃꯨꯛꯀ ꯇꯝꯗ ꯂꯥꯛꯄꯅ ꯀ꯭ꯂꯥꯁ ꯋꯥꯟ ꯀꯟꯇꯤꯅ꯭ꯌꯨ ꯇꯧꯍꯟꯈ꯭ꯔꯕ ꯑꯩꯅ
ꯌꯥꯝ ꯐꯩ ꯌꯥꯝ ꯐꯩ ꯍꯥꯏ
ꯑꯩꯅ ꯋꯥꯔꯁꯨ ꯆꯍꯤ ꯇꯔꯨꯛ ꯈꯛꯇ ꯉꯥꯏꯔꯦ ꯋꯥ ꯋꯥꯔꯁꯨ ꯈꯥꯡꯂꯒꯦ ꯍꯥꯏꯅꯤ ꯆꯍꯤ ꯇꯔꯨꯛ ꯇꯒꯤ ꯑꯗꯨꯝ ꯄꯩꯁꯥ ꯇꯥꯟꯕ ꯌꯥꯔꯅꯤ ꯍꯥꯏꯅ ꯑꯗꯨꯝ ꯈꯟꯕ
ꯆꯨꯝꯃꯦ ꯆꯨꯝꯃꯦ ꯀꯩꯁꯨ ꯋꯥꯔꯨꯅꯨ ꯍꯌꯥꯡꯋꯥꯏ ꯑꯃꯨꯛꯀ ꯍꯟꯖꯤꯜꯂꯛ ꯑꯅꯤ ꯃꯥꯁꯨ ꯃꯅ ꯍꯧꯖꯤꯛꯄ ꯅꯪꯁꯨ ꯋꯥꯔꯝꯕ ꯌꯥꯏ ꯋꯥꯈꯜꯗꯁꯨ ꯄꯣꯊꯥꯐꯝ ꯈꯪꯗꯕ ꯂꯩꯔꯝꯕ ꯌꯥꯏ